ꯇꯥꯕ꯭ꯔꯣ ꯑꯩ ꯍꯧꯖꯤꯛꯀ ꯍꯥꯏꯕꯗꯨ ꯗꯤ ꯃꯊꯛꯇ ꯀꯥꯔꯒ ꯅꯨꯡꯁꯤꯠ ꯂꯥꯡꯂꯒ ꯂꯩꯌꯦ ꯍꯥꯏꯅ ꯁꯥꯕꯒꯤ
ꯑꯧ
ꯅꯪꯗꯤ ꯁꯥꯗ꯭ꯔꯣ
ꯁꯥꯏꯌꯦ ꯐꯦꯟ ꯊꯥꯔꯒ ꯂꯩꯌꯦ
ꯑꯁ ꯅꯨꯡꯉꯥꯏꯔꯦꯀꯣ ꯑ‍‍꯭ꯁ ꯑꯩꯈꯣꯏꯗꯤ ꯀꯔꯤ ꯍꯥꯏꯕ
ꯐꯦꯟ ꯊꯥꯕꯁꯤꯗ ꯏꯪꯍꯟꯕ ꯉꯝꯗ꯭ꯔꯗꯤ ꯑꯃꯨꯛ ꯏꯔꯨꯕꯅꯦꯕ
ꯑꯗꯨꯅꯦ ꯑꯩꯁꯨ ꯑꯩꯁꯨ ꯏꯔꯨꯒꯦ ꯇꯧ ꯏꯆꯦꯅ ꯏꯔꯨ ꯍꯥꯟꯅ ꯏꯔꯨꯔ ꯂꯩꯔꯝꯃꯦꯕ
ꯃꯥ ꯂꯣꯏꯔꯒ ꯑꯩꯁꯨ ꯂꯨꯗꯣꯏꯅꯤ
ꯏꯁꯤꯡ ꯅꯨꯡꯉꯥꯏꯕ꯭ꯔꯣ
ꯑ꯭ꯁ ꯑꯗꯨꯒꯤꯗꯤ ꯏꯁꯤꯡꯗꯤ ꯃꯔꯥꯡ ꯀꯥꯏ ꯏꯁꯤꯡꯒ ꯃꯩꯒꯗꯤꯀꯣ ꯑꯩꯈꯣꯏ ꯃꯄꯨꯅ ꯌꯥꯝ ꯐ ꯏꯁꯤꯡꯁꯨ ꯐ꯭ꯔꯤꯅꯦ ꯃꯩꯁꯨ ꯐ꯭ꯔꯤꯅꯦꯕ ꯄꯩꯁꯥ ꯄꯤꯗꯦ
ꯑꯣ
ꯑꯗꯨꯒꯤ ꯍꯥꯏꯔꯗꯤ ꯂꯩꯕꯁꯦ ꯃꯣꯏꯒꯤ ꯌꯨꯝꯗ ꯂꯩꯕ ꯌꯥꯝ ꯅꯨꯡꯉꯥꯏ
ꯍꯣꯏ ꯑꯩꯈꯣꯏ ꯀꯣꯏꯔꯛꯄ ꯌꯥꯕ꯭ꯔꯣ
ꯌꯥꯏꯌꯦ ꯀꯣꯏꯔꯛꯑꯣ ꯑꯗꯨꯕꯨꯗꯤ ꯅꯣꯏ ꯀꯣꯏꯔꯛꯀꯦ ꯍꯥꯏꯗꯤ ꯀꯩꯁꯨ ꯀꯥꯏꯗꯦꯅ
ꯆꯤꯡꯒꯤ ꯏꯟꯁꯥꯡ ꯅꯥꯄꯤ ꯂꯩꯔꯒ ꯄꯨꯔꯛꯀꯦ
ꯅꯪ ꯑꯗꯨ ꯄꯨꯔꯛꯑꯕ ꯑꯗꯨ ꯄꯨꯔꯛꯑꯕ ꯅꯪꯒꯤ ꯁꯥ ꯊꯣꯡꯕꯤꯔꯦ ꯅꯪ ꯈ꯭ꯋꯥꯏꯗꯩ ꯄꯥꯝꯖꯕ ꯁꯥ ꯍꯥꯏꯔꯛꯑꯣ
ꯑꯣꯏ ꯍꯧꯖꯤꯛꯃꯛ ꯆꯠꯅꯤꯡꯈ꯭ꯔꯦꯗ ꯊꯝꯈ꯭ꯔꯒꯦ ꯂꯥꯛꯑꯒꯦ
ꯇꯧꯔꯒ ꯀꯩꯅꯣ ꯄꯥꯏꯔꯛꯑꯣ
ꯍꯣꯏꯅꯦ ꯍꯣꯏꯅꯦ
ꯅꯪꯅ ꯈ꯭ꯋꯥꯏꯗꯒꯤ ꯄꯥꯝꯖꯕ ꯁꯥ ꯍꯥꯏꯔꯛꯑꯣ ꯊꯣꯡꯕꯤꯒꯦꯕ ꯂꯩꯕ ꯆꯠ
ꯎꯝ ꯑꯣ ꯑꯣꯛ ꯑꯣꯛ ꯊꯣꯡꯕ ꯍꯥꯏꯕ꯭ꯔꯣ
ꯏꯁ ꯑꯩ ꯑꯣꯛꯄꯨꯗꯤ ꯀꯝ ꯀꯃꯥꯏ ꯍꯩꯔꯣꯏꯗꯧꯔꯤꯅꯣ ꯑꯩꯅ ꯊꯣꯡꯕ ꯍꯩꯇꯕꯁꯦ
ꯎꯝ
ꯎꯠꯇꯤ ꯈꯛꯇꯅꯦ ꯑꯇꯣꯞꯄꯗꯤ ꯂꯣꯏ ꯍꯩꯌꯦ
ꯎꯇꯤꯔꯣ ꯎꯇꯤꯗꯤ ꯑꯩꯁ ꯌꯥꯝ ꯂꯥꯏꯅꯦ ꯑꯩꯈꯣꯏꯗꯤ ꯂꯥꯏꯔꯕ ꯏꯃꯨꯡꯗ ꯂꯥꯛꯄꯅꯤꯅꯀꯣ ꯀꯩꯅꯣꯗꯒꯤ ꯎꯇꯤ ꯎꯇꯤ ꯁꯦꯝꯗꯨꯏꯖꯦ ꯑꯩꯈꯣꯏꯒꯤ ꯐꯨꯡꯒꯥꯒꯤ ꯑꯦꯁ ꯍꯥꯏꯇꯥꯔꯦ ꯑꯩꯈꯣꯏꯒꯤ ꯑꯗꯨꯗꯒꯤ ꯁꯨꯝ ꯁꯨꯝꯃꯛ ꯁꯦꯝꯕ ꯍꯥꯏꯕꯅꯦ
ꯑꯣ ꯑꯩꯈꯣꯏꯁꯨ ꯑꯩꯈꯣꯏꯁꯨ ꯑꯩꯗꯣ ꯎꯠꯇꯤ ꯊꯣꯡꯕꯁꯦ ꯅꯣꯏ ꯎꯇꯤ ꯊꯣꯡꯕꯗꯤ ꯀꯨꯏ ꯀꯨꯏꯅ ꯂꯦꯞꯄꯦꯅ ꯑꯁ ꯇꯥꯕ꯭ꯔꯣ ꯑꯣꯏ ꯆꯐꯨ ꯃꯅꯥꯛꯇ ꯑꯗꯨꯝ ꯂꯦꯞꯄꯗꯣ ꯑꯁ ꯑꯩꯈꯣꯏꯔꯣꯝꯒꯤ ꯑꯃꯨꯛꯀ ꯀꯩꯅꯣ ꯌꯣꯡ ꯑꯃꯨꯛ ꯂꯥꯛꯑꯦ ꯑꯩꯗꯤ ꯁꯤ ꯌꯣꯡꯁꯤꯡꯖꯦ ꯁꯥꯊꯤꯕꯅ ꯁꯥꯊꯤꯕꯅ ꯑꯩ ꯄꯦꯜꯂꯕꯅꯦ ꯑꯃꯨꯛ
ꯅꯪꯒꯤ ꯅꯪꯁꯨ ꯁꯥꯊꯤꯕꯅꯤꯅ ꯅꯪꯒꯤ ꯃꯔꯨꯞꯅꯤ ꯈꯜꯂꯒ ꯂꯥꯛꯄ ꯑꯣꯏꯔꯝꯅꯤ ꯅꯪꯒꯤ ꯑꯦꯟꯁꯤꯁ ꯇꯔ ꯃꯥꯜꯂꯦ ꯑꯩꯒꯤ ꯏꯄꯥ ꯏꯄꯨꯁꯤꯡ ꯃꯥꯡꯈ꯭ꯔꯕꯗꯣ ꯑꯁꯤꯗ ꯁꯤꯗ ꯆꯠꯂꯤꯕꯁꯦ ꯑꯣꯏꯖꯥꯠꯂ ꯍꯥꯏꯅ ꯂꯥꯛꯄ ꯑꯣꯏꯔꯝꯅꯤ ꯅꯠꯇ꯭ꯔꯥ
ꯅꯠꯇꯦꯍꯦ ꯀꯔꯤ ꯅꯪꯁꯨ ꯋꯥꯔꯤꯗꯤ ꯌꯥꯝ ꯅꯨꯡꯉꯥꯏꯔꯤ
ꯀꯅꯥꯒ ꯆꯠꯄ꯭ꯔꯣ ꯅꯇꯣꯝꯇꯔꯣ
ꯏꯆꯦꯒ ꯆꯠꯂꯦ ꯍꯥꯏꯕꯗꯨꯗꯤ ꯉꯁꯥꯏ ꯑꯩꯅ
ꯅꯠꯇꯦ ꯑꯩꯅ ꯍꯥꯏꯕꯗꯤ ꯍꯧꯖꯤꯛꯄꯨ ꯍꯥꯏꯕ
ꯍꯧꯖꯤꯛ ꯑꯩ ꯃꯊꯛꯇ ꯂꯩꯔꯤꯁꯤꯔꯣ
ꯑꯣ ꯑꯗꯨ ꯑꯗꯨ ꯇꯥꯟꯅ ꯑꯗꯨ ꯇꯥꯟꯅ ꯍꯦꯔꯣ ꯍꯦꯔꯣꯁꯤꯡꯗꯣ ꯂꯥꯛꯄ꯭ꯔꯣ
ꯑꯥ ꯀꯥꯏꯗꯒꯤꯅꯣꯗ ꯑꯩ ꯂꯩꯕ ꯃꯐꯝꯕꯣ ꯀꯅꯥ ꯀꯥꯏꯗꯒꯤ ꯍꯦꯔꯣꯅꯣ ꯍꯦꯔꯣ ꯂꯩꯇꯦ
ꯅꯠꯇꯦ ꯍꯦꯔꯣ ꯍꯥꯏꯕꯗꯤ ꯑꯩꯅ ꯉꯁꯥꯏ ꯍꯅꯨꯃꯥꯟꯁꯤꯡꯗꯣ ꯂꯥꯛꯄ꯭ꯔꯥ ꯍꯥꯏꯕ
ꯑꯁꯤ ꯌꯣꯡꯁꯤꯔꯣ
ꯍꯣꯏ
ꯑꯁ ꯌꯣꯡꯗꯤ ꯑꯩꯈꯣꯏ ꯂꯩꯀꯥꯏꯗ ꯄꯩꯔ ꯂꯩꯌꯦ ꯃꯊꯛꯇꯁꯨ ꯃꯈꯥꯗꯁꯨ ꯆꯣꯡꯕꯋꯣ ꯈꯣꯠꯄꯋꯣ ꯇꯧꯔꯒ ꯍꯧꯖꯤꯛꯁꯨ ꯌꯣꯡ ꯑꯅꯤꯗꯣ
ꯎꯝ
ꯃꯃꯥꯒ ꯃꯆꯥꯗꯣ
ꯎꯝ
ꯀꯟꯅ ꯄꯣꯔꯒ ꯂꯩꯌꯦ ꯃꯃꯥꯅ
ꯑꯩꯗꯤ ꯃꯣꯏ ꯌꯦꯡꯉꯒ ꯃꯇꯝ ꯂꯦꯜꯂꯤꯅꯦ
ꯎꯝ
ꯑꯗꯨ ꯅꯠꯇ꯭ꯔꯗꯤ ꯎꯄꯥꯏ ꯂꯩꯇꯦꯕ ꯃꯣꯏ ꯌꯦꯡꯉꯒ ꯃꯣꯏꯅ ꯇꯧꯕ ꯈꯣꯠꯄꯁꯦ ꯌꯦꯡꯕ ꯅꯨꯡꯉꯥꯏ ꯅꯪ ꯂꯥꯛꯀꯦ ꯍꯥꯏꯕ꯭ꯔꯣ ꯑꯁꯦꯡꯕꯒꯤ
ꯂꯥꯛꯇꯣꯏꯅꯦ ꯏꯔꯨꯕ ꯂꯣꯏꯔꯒ ꯒꯥꯔꯤ ꯊꯧꯔꯒ ꯂꯥꯛꯇꯣꯏꯅꯦ ꯒꯥꯔꯤ ꯈꯥꯝꯐꯝ ꯂꯩꯕ꯭ꯔꯣ ꯂꯝꯕꯤ ꯄꯔꯦꯡ ꯈꯛꯇ ꯉꯥꯏꯔꯝꯅꯤ
ꯒꯥꯔꯤ ꯈꯥꯝꯐꯝꯕꯨꯗꯤ ꯊꯕꯛ ꯑꯣꯏꯅ ꯍꯥꯏꯔꯛꯀꯅꯨꯗ ꯑꯩꯈꯣꯏꯒꯤ ꯁꯨꯃꯥꯡ ꯌꯥꯝ ꯆꯥꯎꯅ ꯂꯩꯌꯦꯗ
ꯁꯨꯃꯥꯡ ꯆꯥꯎꯕ꯭ꯔꯣ
ꯍꯣꯏ
ꯑꯗꯨꯕꯨ ꯅꯪꯒꯤ ꯒꯥꯔꯤ ꯒꯥꯔꯤꯗꯣ
ꯑꯥ
ꯀꯩꯅꯣ ꯇꯧꯅꯤꯡꯉꯥꯏ ꯄ꯭ꯂꯥꯁꯇꯤꯛꯀꯨꯝꯕꯗꯤ ꯄꯨꯔꯛꯑꯣꯀꯣ ꯅꯠꯇ꯭ꯔꯗꯤ ꯑꯩꯈꯣꯏꯒꯤ ꯌꯣꯡꯅ ꯂꯣꯏꯅ ꯁꯤꯖꯤꯟꯅꯕꯤꯒꯤꯅꯤ ꯑꯦ ꯌꯣꯡ ꯌꯥꯝ ꯁꯥꯊꯤꯌꯦ
ꯌꯣꯠ ꯉꯥꯛꯇꯅꯤꯅ‌ꯦ ꯕꯨꯂꯦꯠ ꯄ꯭ꯔꯨꯞ ꯀꯩꯁꯨꯝ ꯇꯧꯔꫭꯏ ꯁꯤꯠ ꯁꯤꯠꯒꯨꯝꯕꯗ ꯈꯔ ꯁꯤꯠꯒꯨꯝꯕꯗ ꯈꯔ ꯕꯦꯔꯥ ꯂꯩꯒꯗ꯭ꯔꯥ
ꯑꯗꯨꯅꯦ ꯅꯪꯅ ꯑꯩꯒꯤ ꯔꯨꯝꯗ ꯀꯣꯏꯔꯛꯑꯒ ꯅꯪꯒꯤ ꯒꯥꯔꯤꯁꯤꯡꯗꫭ ꯂꯣꯏ ꯀꯥꯏꯍꯜꯂꯦ ꯍꯥꯏꯔꯒ ꯑꯩꯉꯣꯟꯗ ꯑꯃꯨꯛ ꯃꯅꯤꯡꯗ ꯉꯥꯛꯑ ꯂꯩꯔꯗꯤ ꯑꯩ ꯁꯣꯏꯔꯦꯅ
ꯁꯤꯜ ꯂꯣ ꯍꯥꯏꯗꫭꯏꯅꯤ ꯍꯦ ꯆꯠꯄꯨ ꯆꯠ ꯑꯩ ꯍꯜꯂꯔꯣꯏ ꯍꯜꯂꯔꫭꯏ ꯏꯃꯥꯅ ꯆꯩꯒꯅꯤ ꯁꯅꯥ ꯅꯠꯇꯦꯕꯥ ꯅꯥ ꯅꯥꯀꯣꯡꯗ ꯁꯅꯥꯒ ꯌꯥꯜꯂꯒ ꯂꯥꯛ ꯏꯅꯦꯕ ꯑꯗꯨꯒ ꯑꯗꯨ ꯁꯦꯒꯥꯏꯔꯛꯑꯃꯦ ꯌꯨꯝ ꯌꯨꯝ ꯀꯩ ꯍꯜꯂꯣꯏ ꯀꯩꯅꯣ ꯐꯝꯊꯗꯣꯏꯅꯦꯕꯥ ꯎꯝ ꯇꯜꯂꯤ ꯇꯜꯂꯤ ꯁ‌ꯦꯝꯃꯨ ꯀꯥꯏꯅ
ꯊꯥꯏꯅꯥ ꯀꯣ
ꯑꯥ
ꯇꯤꯟꯗꫭ
ꯑꯥ
ꯑꯩꯒꯤ ꯑꯩꯈꯣꯏꯒꯤ ꯑꯩꯈꯣꯏꯅ ꯏꯁ꯭ꯀꯨꯜ ꯆꯠꯄꯗꯣ ꯂꯥꯞꯄꯦꯕ ꯑꯩꯈꯣꯏ ꯈꯨꯟꯗꯒꯤ ꯑꯗꯨ ꯈꯣꯡꯅꯗꯤ ꯌꯥꯎꯋꯦꯕ ꯑꯗꯨꯒꯤ ꯏꯁ꯭ꯀꯨꯜ ꯆꯠꯄꯥ ꯀꯥꯟꯗ ꯏꯃꯥꯟꯅꯕ ꯑꯃꯥ ꯈꯔꯥ ꯁꯥꯊꯤꯕ ꯂꯩꯌꯦꯕ
ꯎꯝ
ꯁꯇꯤꯟꯗꯣ ꯑꯗꯨꯝ ꯃꯥꯁꯦ ꯑꯩ ꯑꯗꯨꯝ ꯄꯥꯏꯌ‌ꯦꯅ ꯃꯥꯅ ꯑꯗꯨꯝ ꯍꯨꯃꯥꯏ ꯍꯨꯟꯕꯒꯤ ꯇꯥꯏꯞꯇꯥ ꯁꯥꯕꯒꯤ ꯑꯗꯨꯝ ꯍꯨꯝꯃꯒ ꯂꯩꯕ ꯍꯨꯝꯃꯥ ꯍꯨꯝꯃꯥ ꯂꯥꯁꯇꯥ ꯑꯩꯒꯤ ꯁꯥꯇꯤꯟꯗꯣ ꯀꯥꯏꯍꯟꯈ꯭ꯔꯕꯥ
ꯎꯝ
ꯑꯗꯨꯁꯨ ꯇꯥꯕ꯭ꯔꯣ
ꯇꯥꯏ ꯇꯥꯏ
ꯑꯗꯨꯁꯨ ꯂꯩꯕ ꯀꯨꯏꯗ꯭ꯔꯤꯕ ꯁꯇꯤꯟꯅꯦꯕꯀꯣ
ꯎꯝ
ꯑꯁ ꯑꯩ ꯌꯨꯝ ꯍꯜꯂꯣꯏ ꯍꯥꯏꯅ ꯇꯧꯕꯅꯦ ꯍꯥꯏꯗꯤ ꯏꯃꯥ ꯍꯣꯏ ꯀꯤꯗ꯭ꯔꯣꯕꯥ
ꯎꯝ
ꯑꯅꯧꯕ ꯂꯩꯕꯗ ꯉꯥꯏꯔꯤꯌꯦ ꯑꯗꯨꯁꯨ ꯑꯥ ꯔꯦꯐ꯭ꯔꯤ ꯌꯥꯎꯔꯒ ꯇꯧꯕꯗꯣ ꯑꯩ ꯑꯉꯥꯡ ꯌꯥꯝ ꯑꯣꯏꯔꯤꯌꯦꯗꯥ
ꯎꯝ ꯑꯥꯏ ꯔꯦꯐ꯭ꯔꯤ ꯌꯥꯎꯕꯥ ꯁꯥꯠ ꯇꯤꯟꯗꫭ ꯅꯣꯢ ꯄꯥꯢꯕ ꯐꯪ ꯍꯧꯕꯔꯥ
ꯐꯪꯍꯧꯋꯦꯗ ꯍꯣꯏ
ꯁꯇꯤꯟꯒ ꯌꯥꯝ ꯆꯥꯎꯗꯕꯤꯗ ꯃꯈꯥꯗ ꯔꯦꯐ꯭ꯔꯤ ꯈꯣꯡꯕ ꯌꯥꯕꯗꫭ
ꯑꯩ ꯀ꯭ꯂꯥꯁ ꯀ꯭ꯂꯥꯁ ꯇꯨꯗꯩꯩ ꯑꯗꯨꯝ ꯄꯥꯏꯔꯦꯗ ꯑꯗꯨꯗꯤ
ꯑꯆꯥꯄꯣꯠ ꯊꯞ ꯑꯆꯥꯄꯣꯠ ꯊꯧꯔꯤ ꯃꯥꯟꯕ ꯆꯥꯄꯣꯠ ꯒꯨꯝꯕꯗꯤ ꯆꯥꯕ ꯐꯪꯉꯛꯄ꯭ꯔꯥ ꯈ꯭ꯔ ꯁꯥꯡꯂꯒ
ꯊꯧꯔꯤ ꯃꯥꯟꯕ ꯆꯥꯄꯣꯠ ꯀꯔꯤ ꯑꯆꯥꯄꯣꯠꯅꯣ ꯑꯩ ꯈꯪꯗꯦ ꯒ꯭ꯌꯥꯁ ꯇꯧꯕ ꯑꯥ ꯇꯧꯕ ꯉꯝꯗꯦ
ꯑꯥ ꯏꯔꯣꯢꯒꯤ ꯏꯔꯣꯢ ꯊꯥꯎꯔꯤ ꯃꯥꯟꯕ ꯃꯇꯦꯛ ꯃꯇꯦꯛ ꯏꯔꯣꯢꯒꯤ ꯊꯥꯎꯔꯤꯒꯤ ꯇꯥꯢꯞꯇ ꯔꯥꯎꯟ ꯃꯥꯒꯤ ꯇ꯭ꯨꯋꯤꯁꯇꯦꯠ ꯇꯧꯔꯒ ꯁꯦꯝꯕꯗꯣ
ꯑꯗꯨ ꯑꯩ ꯈꯪꯕꯒꯨꯝ ꯇꯧꯋꯦ ꯈꯥ ꯗꯨ ꯐꯖꯅ ꯅꯤꯡꯁꯤꯡꯕ ꯉꯝꯗ꯭ꯔꯦ ꯑꯗꯨ ꯈ꯭ꯔ ꯆꯥꯎꯔꯒꯀꯣ ꯀꯥꯂꯥ ꯑꯥ ꯃꯥꯒꯤ ꯃꯆꯨꯗꯨ ꯇꯣꯉꯥꯟ ꯇꯣꯉꯥꯟꯂꯦꯀꯣ
ꯍꯣꯏ ꯅꯤꯡꯁꯤꯡꯕ꯭ꯔꯥ ꯍꯥ ꯍꯥ ꯑꯗꯨꯗꯤ ꯅꯪꯁꯦ ꯂꯤꯖꯦꯟ ꯈ꯭ꯔ ꯑꯣꯢꯔꯦꯅꯦ ꯅꯪꯁꯦ
ꯑꯩꯁꯦ ꯍꯣꯏ ꯈ꯭ꯔ ꯑꯥ ꯆꯍꯤꯁꯦ ꯈ꯭ꯔ ꯈ꯭ꯔꯗꯤ ꯂꯤꯔꯛꯈ꯭ꯔꯦ ꯀꯨꯟꯊ꯭ꯔꯥ ꯌꯧꯅꯤꯡꯉꯥꯢ ꯇꯔꯨꯛꯈꯛ ꯉꯥꯢꯔꯦ
ꯐꯨꯝ ꯑꯗꯨꯗꯤ ꯅꯪꯅ ꯑꯩꯉꯣꯟꯗ ꯀꯀꯥ ꯀꯧꯒꯗꯕ
ꯎꯝ ꯀꯀꯥ ꯀꯧꯒꯦꯔꯥ ꯑꯥ ꯏꯄꯨ ꯀꯧꯒꯦꯔꯥ ꯍꯥ ꯗꯥ ꯆꯧ ꯀꯧꯒꯦꯔꯥ ꯄꯨꯡ ꯀꯧ ꯀꯧꯔ ꯂꯩꯔꯦ
ꯉꯥ ꯇꯥ ꯇꯥꯥ ꯑꯥ ꯇꯥꯌꯩ ꯇꯌꯩꯃ ꯀꯣ ꯇꯌꯩꯃ
ꯑꯁ ꯇꯜꯂꯦꯗ ꯅꯪꯒꯤ ꯋꯔꯤꯁꯨ ꯗ ꯗꯗꯥ ꯀꯧꯔꯛꯀꯦꯗ ꯀꯔꯤꯅꯣ
ꯊꯕꯥꯇꯣꯟꯒꯤ ꯇꯥꯢꯞꯇ ꯇꯌꯦꯡꯃ ꯀꯧꯕꯗꯣ ꯁꯨꯁꯃꯤꯇꯥꯅ ꯀꯥ ꯀꯥꯢꯀꯨꯗ ꯇꯌꯩꯃ ꯍꯥꯢꯅ
ꯇꯧꯔꯦꯃꯨꯛ ꯍꯣꯢ
ꯇꯌꯩꯃ ꯅꯪꯅ ꯄꯥꯏꯔꯤꯕ ꯈꯗꯥꯡꯁꯦ ꯃꯤꯒꯤ ꯑꯣꯏ
ꯑꯦ ꯇꯣ ꯑꯗꯨꯕ ꯑꯗꯨꯒꯤ ꯐꯤꯂꯤꯝꯗꯣ
ꯑꯣ
ꯑꯩꯅ ꯑꯍꯥꯟ ꯌꯦꯡꯕꯗ ꯌꯥꯝ ꯀꯞꯄꯅꯦꯕꯣ ꯑꯗꯨꯒ ꯑꯗꯨꯁꯨ ꯅꯨꯡꯁꯤꯕꯅꯦꯕꯀꯣ
ꯎꯝ
ꯑꯗꯨ ꯑꯗꯨ ꯅꯠꯇꯕ ꯑꯃ ꯑꯥ ꯅꯨꯄꯥ ꯑꯃꯅ ꯀꯨꯝꯕ ꯑꯩꯈꯣꯏ ꯈꯨꯜꯂꯣꯝꯗ ꯑꯗꯨ ꯃꯇꯝꯗ ꯌꯥꯝꯅ ꯍꯧꯖꯤꯛꯀꯤ ꯃꯩꯇꯩꯁꯤꯡꯒꯤ ꯃꯩꯇꯩꯁꯤꯡꯒꯤ ꯁꯤꯅꯤꯃꯥꯁꯦ ꯌꯥꯝꯅ ꯑ ꯈꯣꯢ ꯈꯨꯂꯣꯝꯗ ꯑꯃ꯭ꯔꯛ ꯐꯥꯎꯔꯝꯃꯦꯕ ꯑꯩꯅ ꯅꯖꯔꯤꯒꯨꯝꯕ ꯀꯥꯕ ꯃꯇꯝꯗ ꯀꯣ ꯑꯩꯈꯣꯏ ꯈꯨꯟꯒꯤ ꯈꯨꯟꯖꯥꯁꯤꯡ ꯈꯨꯟꯒꯤ ꯑꯍꯟꯁꯤꯡꯅ ꯐꯝꯕ ꯃꯐꯝ ꯑꯃ ꯂꯩꯌꯦꯕ ꯑꯗꯨꯝ ꯑꯥ ꯀꯔꯤ ꯀꯔꯤ ꯈꯨꯟꯒꯤ ꯀꯔꯤ ꯀꯔꯤ ꯂꯩꯔꯗꯤ ꯃꯣꯏ ꯄꯨꯟꯅ ꯄꯨꯟꯅ ꯐꯝꯃꯒ ꯋꯥꯔꯤ ꯋꯥꯇꯥꯏ ꯇꯧꯐꯝꯗꯣ
ꯎꯝ
ꯑꯗꯨꯗ ꯅꯣꯡꯃꯁꯦ ꯑꯗꯨꯗ ꯎꯝ ꯑꯗꯨꯒꯤ ꯁꯤꯅꯦꯃꯥꯗꯣ ꯀꯥꯞꯄꯅꯦꯕ
ꯎꯝ
ꯑꯗꯨ ꯑꯗꯨ ꯃꯇꯝꯗꯣ ꯇꯤꯀꯦꯠꯇꯣ
ꯎꯝ
ꯎꯝ ꯌꯨꯝ ꯂꯥꯛꯇ ꯂꯨꯄꯥ ꯇꯔꯥ ꯑꯣꯏꯕꯒꯨꯝ ꯇꯎꯕꯅꯦ ꯑꯗꯨ ꯃꯇꯝꯗꯗꯤ ꯄꯩꯁꯥ ꯇꯨꯊꯥꯎ ꯖꯟ ꯀꯌꯥꯗ꯭ꯔꯥꯗꯤ ꯀꯥꯎꯈ꯭ꯔꯦ ꯊꯥꯎꯖꯟ ꯑꯩꯅ ꯀ꯭ꯂꯥꯁ ꯅꯖꯤꯔꯤ ꯇꯨ ꯊꯥꯎꯖꯟ ꯁꯤꯛꯀꯨꯝꯕꯗꯔ ꯅꯠꯇ꯭ꯔꯒ ꯁꯕꯦꯟꯗꯔ ꯑꯣꯏꯔꯝꯃꯅꯤꯕꯀꯣ
ꯎꯝ
ꯑꯗꯨ ꯃꯇꯝꯗꯅꯦꯕ ꯑꯗꯨ ꯑꯗꯨ ꯃꯇꯝꯗꯣ ꯏꯃꯥ ꯍꯣꯏꯗꯤ ꯑꯗꯨꯒꯨꯝꯕ ꯌꯦꯡꯅꯤꯡꯗꯦꯕ ꯄꯥꯛ
ꯎꯝ
ꯄꯥ ꯌꯦꯡꯗꯕꯤꯒꯤ ꯏꯃꯥ ꯍꯣꯏꯅ ꯑꯩꯈꯣꯏꯒꯤ ꯏꯃꯨꯡꯒꯤꯗꯤ ꯀꯛꯇꯕꯀꯣ ꯑꯗꯨ ꯌꯥꯝꯅ ꯌꯦꯡꯅꯤꯡꯈ꯭ꯔꯕ ꯑꯩꯗꯣ
ꯎꯝ
ꯈꯨꯟꯒꯤ ꯑꯍꯟꯁꯤꯡꯅ ꯐꯝꯕꯗꯣ ꯃ ꯗꯣ ꯑꯥ ꯎꯅ ꯁꯥꯕ ꯌꯨꯝꯗꯣ ꯈꯪꯉꯦꯀꯣ ꯃꯇꯨꯡ ꯈꯔ ꯈꯔ ꯍꯣꯔ ꯂꯩꯕꯗꯣ ꯃꯇꯥꯏ ꯃꯇꯥꯏ ꯑꯗꯨꯝ ꯅꯨꯡꯁꯤꯠ ꯆꯪꯐꯝ ꯍꯣꯍꯜꯂꯦꯅ
ꯎꯝ
ꯑꯗꯨꯒꯨꯝꯕꯗ ꯑꯩꯁꯦ ꯂꯣꯠꯅ ꯂꯣꯟꯅ ꯑꯗꯨ ꯐꯤꯂꯝꯒꯤ ꯂꯣꯏꯗ꯭ꯔꯤꯐꯥꯎ ꯌꯦꯡꯉꯤꯅꯤꯅꯦ
ꯈꯜꯂꯒ ꯅꯨꯡꯁꯤꯌꯦ ꯍꯥ
ꯌꯥꯝ ꯍꯩꯌꯦꯕ
ꯍꯣꯏ ꯑꯗꯨꯁꯨ ꯏꯃꯥꯟꯅꯕ ꯑꯩꯈꯣꯏꯅꯤ ꯏꯃꯥꯟꯅꯕꯅꯤ ꯏꯃꯥꯟꯅꯕꯤ ꯃꯣꯏꯁꯨ ꯌꯦꯡꯉꯦ ꯑꯗꯨ ꯑ ꯎꯝ ꯌꯣꯛꯑ ꯀꯩꯅꯣ ꯁꯥꯕꯅꯤꯅ ꯃꯇꯥꯏ ꯃꯇꯥꯏꯗ ꯈꯔ ꯈꯔ ꯈꯔ ꯍꯣꯌꯦꯕ ꯑꯗꯨꯗ ꯑꯗꯨꯒꯤ ꯐꯤꯂꯦꯝ ꯌꯦꯡꯅꯤꯡꯃꯟꯕꯒꯤ ꯂꯣꯠꯅ ꯑꯩꯁꯤ ꯉꯛꯀ ꯂꯣꯏ ꯅꯥꯕꯅꯦ ꯍꯥꯏ ꯈꯪꯉꯦ ꯅꯤꯡꯁꯤꯡꯉꯦ ꯅꯣꯏꯗꯤ ꯑꯗꯨꯃꯥꯏꯅ ꯇꯧꯔꯛꯇ꯭ꯔꯣ
ꯆꯥꯎꯧꯔꯛꯇꯦ ꯏꯁꯄꯣꯔꯠ ꯀꯨꯝꯕꯗꯤ ꯌꯦꯡꯂꯛꯑꯦ ꯏꯁꯄꯣꯔꯠ ꯄꯩꯁꯥꯂꯣ ꯂꯨꯄꯥ ꯃꯉꯥ ꯃꯉꯥ ꯂꯧꯔꯝꯃꯦꯕꯀꯣ
ꯍꯣꯏ
ꯇꯨ ꯊꯥꯎꯖꯟ ꯇꯨ ꯊꯥꯎꯖꯟ ꯑꯩꯠꯀꯤꯗꯣ
ꯍꯣꯏ
ꯇꯨ ꯊꯥꯎꯖꯟ ꯑꯩꯠꯀꯤ ꯋꯥꯔꯜ ꯀꯞꯇ ꯂꯨꯄꯥ ꯃꯉꯥ ꯃꯉꯥ ꯂꯧꯔꯝꯃꯦꯕ ꯑꯗꯒꯤ ꯑꯈꯣꯏꯗꯤ ꯄꯤꯛꯄꯅꯤꯅ ꯃꯣꯏꯅ ꯀꯣꯃꯨꯅꯤꯇꯤ ꯍꯣꯜ ꯃꯣꯏꯒꯤ ꯁꯤꯠ ꯀꯩꯅꯣ ꯀꯥꯞꯐꯝꯗꯨ ꯑꯈꯣꯏꯗꯤ ꯂꯤꯠꯄ ꯉꯝꯕ ꯑꯗꯒꯤ ꯃꯤ ꯌꯥꯝ ꯌꯥꯝꯈ꯭ꯔꯦ ꯍꯥꯏꯔ ꯀꯥꯟꯗ ꯂꯤꯠꯂꯒ ꯆꯪꯕꯅ ꯃꯤ ꯌꯥꯝꯗ꯭ꯔꯤꯉꯩꯗꯗꯤ ꯃꯣꯏꯅ ꯎꯝ ꯃꯤ ꯌꯥꯝꯗ꯭ꯔꯤꯉꯩꯗꯗꯤ ꯆꯠꯇꯦꯕ ꯑꯈꯣꯏꯗꯤ ꯅꯨꯄꯥ ꯃꯆꯥꯁꯤꯡꯗꯤ ꯈꯔ ꯉꯥꯎꯁꯤꯟꯅꯩꯗ ꯅꯣꯏꯗꯒꯤ ꯍꯦꯜ
ꯍꯣꯏ ꯑꯈꯣꯏꯕꯨ ꯑꯩꯈꯣꯏ ꯍꯣꯏ ꯅꯨꯄꯥꯗꯤ ꯈꯔ ꯏꯌꯥꯝꯕꯈꯣꯏꯁꯨ ꯀꯣ
ꯎꯝ
ꯌꯥꯝꯅ ꯑꯁ ꯊꯥꯏꯅꯗꯤ ꯃꯣꯏꯁꯦ ꯏꯌꯥꯝꯕꯈꯣꯏ ꯉꯥ ꯌꯥꯝ ꯐꯥ ꯌꯥ ꯑꯩꯗꯤ ꯏꯌꯥꯝꯕ ꯑꯅꯤ ꯑꯍꯨꯝ ꯂꯩꯌꯦꯕ
ꯎꯝ
ꯉꯥ ꯒꯨꯝꯕ ꯐꯥꯕꯗꯣ ꯑ ꯃꯣꯏꯁꯦ ꯑꯩ ꯌꯥꯎꯔꯗꯤ ꯏꯃꯥꯈꯣꯏ ꯐꯨꯗ꯭ꯔꯦꯅ ꯃꯣꯏꯕꯨꯗꯤ ꯑꯗꯣ ꯑꯩꯕꯨ ꯍꯦꯛ ꯍꯦꯛ ꯀꯥꯎꯔ ꯆꯠꯄꯅꯦꯕ ꯑꯗꯨꯏ ꯃꯣꯏꯈꯛ ꯆꯠꯂꯗꯤ ꯃꯨꯛ ꯍꯜꯂꯛꯄꯗ ꯐꯨꯗꯣꯏꯅꯦꯕ
ꯆꯠꯂꯗꯤ ꯑꯃꯨꯛ ꯀꯞꯄ ꯈꯣꯠꯄ ꯇꯧꯕꯅꯤꯅ ꯐꯨꯔꯣꯏꯅ
ꯎꯝ
ꯑꯗꯨ ꯃꯣꯏꯁꯦ ꯑꯩꯉꯣꯟꯗ ꯍꯦꯛ ꯀꯧꯔ ꯆꯠꯄꯅꯦꯕ ꯅꯤꯡꯁꯤꯡꯉꯦ ꯑꯗꯣ ꯈꯖꯤꯡꯗꯣ
ꯎꯝ
ꯃꯣꯏꯒꯤ ꯈꯨꯠꯇ ꯊꯝꯃꯒ ꯃꯨꯟꯍꯟꯕꯅꯦꯕ ꯈꯨꯠꯇ ꯈꯨꯠꯇꯨ ꯁꯥꯏꯌꯦꯅ
ꯎꯝ
ꯑꯗꯣ ꯑꯉꯥꯡꯕ ꯊꯣꯛꯑꯗꯤ ꯑꯩꯉꯣꯟꯗꯁꯦ ꯑꯩꯈꯣꯏ ꯗꯥꯈꯣꯏꯅ ꯆꯥꯕ ꯌꯥꯔꯦ ꯆꯥꯎ
ꯇꯥ ꯉꯧꯅꯦ
ꯑꯁ ꯌꯥꯅꯤ ꯁꯥꯊꯤꯕ ꯖꯥꯅꯤꯀꯣ ꯑꯗꯨꯗꯤ
ꯍꯣꯏ ꯈꯔ ꯑꯗꯨꯝ ꯅꯨꯡꯉꯥꯏꯔꯛꯑꯦ ꯍꯥꯏꯇꯥꯔꯦ
ꯈꯨꯟꯁꯤꯡꯕꯗ ꯇꯨꯔꯦꯟ ꯒꯨꯝꯕ ꯂꯩꯕ꯭ꯔꯥ ꯑꯗꯨꯁꯨ
ꯍꯣꯏ ꯂꯣꯛ ꯂꯩꯌꯦ
ꯑꯣ ꯈꯨꯟꯗꯒꯤ ꯌꯥꯝ ꯂꯥꯞ ꯂꯥꯞꯄ꯭ꯔꯣ ꯈꯨꯟ ꯃꯅꯥꯛꯇꯔꯣ
ꯑ ꯌꯥꯝ ꯂꯥꯞꯇꯦ ꯑꯩꯈꯣꯏ ꯈꯨꯟꯗꯒꯤ ꯑꯩꯈꯣꯏ ꯌꯨꯝꯗꯒꯤ ꯂꯣꯛ ꯌꯎꯧꯕꯁꯦ ꯑ ꯅꯨꯄꯥ ꯈꯣꯏꯅ ꯆꯠꯂꯗꯤ ꯃꯤꯅꯤꯠ ꯇꯔꯥꯒꯨꯝꯕ ꯂꯧꯗꯧ ꯃꯥꯜꯂꯦ ꯅꯨꯄꯤ ꯑꯩꯅ ꯆꯠꯂꯗꯤ ꯇꯔꯥ ꯃꯉꯥꯒꯨꯝꯕ
ꯌꯥꯝ ꯂꯥꯞꯇꯦꯅꯦꯀꯣ
ꯇꯔꯥ ꯃꯉꯥꯁꯨ ꯁꯨꯔꯝꯃꯣꯏꯌꯦ ꯅꯨꯄꯥ ꯍꯣꯏ ꯂꯩꯀꯥꯏ ꯂꯩꯀꯥꯏꯒꯤ ꯃꯇꯨꯡ ꯏꯤꯜꯂꯦꯕꯀꯣ ꯑꯩꯈꯣꯏꯅ ꯑꯩꯒꯤ ꯌꯨꯝꯅ ꯈꯔ ꯃꯅꯤꯡ ꯆꯪꯕꯒꯤ ꯈꯔ ꯂꯧꯕ ꯋꯥꯅꯤ ꯅꯠꯇ꯭ꯔ ꯃꯈꯥ ꯂꯩꯕꯁꯤꯡꯗꯤ ꯃꯤꯅꯤꯠ ꯑꯍꯨꯝꯒꯨꯝꯕꯗ ꯌꯧꯗꯣꯏꯅꯤ
ꯑꯣ